ꯍꯜꯂꯣ ꯎꯝ
ꯑ
ꯋꯦꯜꯀꯝ ꯕꯦꯛ
ꯋꯦꯜꯀꯝ ꯕꯦꯛ ꯃꯅꯤꯄꯨꯔꯤ ꯉꯥꯡꯁꯤ ꯃꯩꯇꯩꯂꯣꯟ ꯉꯥꯡ ꯑꯩꯁꯤ
ꯃꯩꯇꯩꯂꯣꯟ ꯉꯥꯡꯕꯒꯤ ꯇꯣꯄꯤꯛ ꯃꯥ ꯄꯨꯊꯣꯛ
ꯀꯔꯤ ꯀꯔꯤ ꯆꯥꯛ ꯆꯥꯏꯌꯦꯕ ꯅꯪ ꯑꯦ ꯀꯔꯤ ꯆꯥꯛ ꯆꯥꯏꯌꯦ ꯀꯔꯤ ꯏꯟꯖꯥꯡ ꯆꯥꯏ ꯌꯦ
ꯑꯦ ꯉꯁꯥꯏꯁꯤ ꯀꯟꯚꯔꯁꯦꯁꯟ ꯂꯣꯏꯒ꯭ꯔꯦ ꯇꯣꯄꯤꯛ ꯆꯦꯟꯖ ꯑ ꯍꯣꯏ ꯁꯤꯒꯤ ꯀꯩꯅꯣ ꯄꯤꯖꯟ
ꯑꯣ ꯈꯨꯅꯨꯗꯨꯀꯣ ꯍꯥꯎꯕꯅꯤꯅꯦ ꯈꯨꯅꯨꯗꯣ ꯅꯣꯏ ꯌꯣꯛꯄ꯭ꯔꯥ ꯅꯠꯇ ꯅꯠꯇ꯭ꯔꯒ ꯂꯩꯔꯨ ꯕꯔꯣ
ꯑ ꯑꯩꯈꯣꯏꯒꯤ ꯏꯃꯨꯡ ꯌꯣꯛꯄ ꯑꯃ ꯂꯩꯌꯦꯕꯀꯣ ꯃꯣꯏꯅ ꯄꯤꯔꯛꯄꯩꯅꯦꯗ ꯊꯣꯏꯅ ꯁꯤꯒꯨꯝꯕꯁꯦ ꯂꯩꯔꯒꯗꯤ ꯄꯥꯛꯄꯨꯗꯤ ꯆꯥꯗꯤ ꯆꯥꯗꯦꯕꯅꯤ ꯈꯤꯇꯪ ꯏꯁꯄꯤꯁꯦꯜꯕꯨꯗꯤ ꯑꯣꯏ
ꯅꯨꯡꯉꯥꯏꯇꯕꯗꯣ ꯑꯣ ꯅꯈꯣꯏꯒꯤꯅꯦ ꯍꯥꯏꯕ
ꯑꯩꯈꯣꯏꯒꯤ ꯏꯃꯨꯡ ꯈꯣꯏ ꯏꯃꯨꯡꯅꯤꯗ ꯑꯗꯨ ꯃꯣꯏꯅ ꯄꯤꯔꯛ ꯄꯩꯅꯤꯗ
ꯇꯥꯡꯕꯅꯤꯅꯦ ꯕꯖꯥꯔꯗꯗꯤ ꯂꯨꯄꯥ ꯀꯌꯥꯅꯣ ꯅꯤꯗ
ꯆꯨꯝꯃꯦ ꯆꯨꯝꯃꯦ ꯎꯝ ꯄꯤꯛ ꯄꯤꯛꯆꯔꯁꯨ ꯃꯥꯁꯦ
ꯍꯣꯏ ꯍꯥꯎꯕꯅꯦ ꯇꯦꯁꯇꯤ ꯇꯦꯁꯇꯤ ꯂꯩꯕꯅꯦ ꯆꯥꯕꯗ ꯍꯧꯕꯅꯦꯕ ꯀꯔꯤ ꯏꯁꯇꯥꯏꯜꯗ ꯆꯥꯒꯦ ꯏꯔꯣꯟꯕ ꯇꯧꯔ ꯆꯥꯕ꯭ꯔꯥ ꯃꯣꯔꯣꯛ ꯃꯦꯠꯂ ꯆꯥꯕ꯭ꯔꯥ ꯅꯠꯇ꯭ꯔ ꯆꯝꯐꯨꯠꯇ ꯆꯥꯕ꯭ꯔꯥ
ꯑꯗꯨꯝ ꯅꯣꯔꯃꯦꯜꯗ ꯊꯣꯡꯉ ꯆꯥꯏꯗ
ꯍꯥꯏꯕꯗꯤ ꯆꯝꯐꯨꯠ ꯆꯝꯐꯨꯠ ꯊꯣꯡꯉ ꯆꯥꯕ꯭ꯔꯕ
ꯎꯝ ꯊꯥꯎ ꯉꯧꯔꯒꯗꯤꯅꯦꯗ ꯑꯩꯅ ꯈꯟꯕꯗ ꯊꯥꯎꯅꯦ ꯑꯦꯁ
ꯊꯥꯎ ꯉꯧꯔꯗꯤ ꯑꯁ ꯆꯝꯐꯨꯠꯀꯤ ꯀꯥꯡꯁꯨ ꯑꯣꯏꯒꯤ ꯇꯥꯏꯞꯇ ꯀꯣ
ꯑꯥ
ꯊꯣꯡꯕꯗꯨꯅ ꯍꯦꯟꯅ ꯍꯥꯎꯕꯅꯤꯅꯦ ꯆꯅꯝ ꯄꯤꯌꯥꯁ ꯍꯥꯞꯄꯅꯤ ꯑꯗꯨꯒ ꯌꯦꯟꯗꯦ ꯌꯦꯟꯗꯦꯝ ꯍꯥꯏꯕ꯭ꯔꯥ ꯑꯗꯨꯗꯣ ꯍꯥꯞꯈ꯭ꯔꯅꯤ ꯃꯅꯥ ꯃꯁꯤꯡ ꯈꯔ ꯍꯥꯞꯄꯅꯤ ꯑꯗꯨꯒ ꯃꯣꯔꯣꯛ ꯒ꯭ꯔꯤꯟ ꯆꯤꯜꯂꯤ ꯁꯥꯡꯕ ꯆꯥꯎꯕ ꯆꯥꯎꯕ ꯍꯣꯏꯗꯣ ꯑꯗꯣ ꯍꯥꯞꯄꯅꯤ ꯍꯥꯎꯕꯅꯤꯅꯦ ꯑꯗꯨꯃꯥꯏꯅ ꯊꯣꯡꯉꯒ ꯆꯥꯔꯤ ꯊꯥꯎ ꯅꯨꯡ ꯉꯧꯔ ꯆꯥꯔ ꯗꯤ ꯀꯌꯥꯝ ꯍꯥꯎꯇꯝꯅꯤꯅꯦ
ꯀꯅꯥꯅ ꯊꯣꯡꯒꯦ ꯅꯪꯅ ꯊꯣꯡꯕ꯭ꯔꯣ
ꯑꯩꯈꯣꯏ ꯃꯥꯅ ꯇꯧꯋꯤꯗ ꯍꯧꯖꯤꯛꯀꯥꯟꯗꯤ ꯍꯧꯖꯤꯛꯀꯥꯟꯗꯤ ꯑꯩꯈꯣꯏ ꯃꯥꯍꯣꯏ ꯂꯩꯕꯩꯀꯣ
ꯑꯣ
ꯑꯩꯁꯨ ꯍꯩꯗ ꯍꯩꯕꯕꯨꯗꯤ ꯅ ꯃꯆꯣꯟꯗ
ꯍꯥꯎꯕ ꯍꯥꯎ ꯍꯥꯎꯕ ꯍꯥꯎꯇꯕ ꯈꯦꯠꯅꯕ ꯋꯥꯅꯦꯕ ꯅꯠꯇ꯭ꯔꯥ
ꯊꯣꯡꯕ ꯀꯩꯀꯥꯒꯤꯗꯤ ꯑꯗꯨꯕꯨꯗꯤ ꯑꯗꯨꯝ ꯇꯧꯋꯦꯕ ꯇꯣꯏꯅ ꯇꯧꯕꯅꯤꯅ ꯀꯥꯏꯗꯦꯗ
ꯍꯌꯦꯡꯗꯤ ꯀꯩꯀꯩ ꯊꯕꯛ ꯂꯩꯒꯦ ꯄ꯭ꯂꯥꯟ ꯄꯥꯡꯊꯣꯛꯅꯕ ꯊꯕꯛ ꯀꯩ ꯥ ꯂꯩꯕ꯭ꯔꯣ ꯍꯌꯦꯡꯗꯤ
ꯄ꯭ꯂꯥꯟ ꯍꯥꯏꯕꯁꯦ ꯑꯇꯩꯗꯤ ꯀꯩꯁꯨ ꯇ꯭ꯔꯦ ꯑꯩꯒꯤ ꯐꯣꯔꯦꯛꯁꯀꯤ ꯇ꯭ꯔꯦꯗꯤꯡꯒꯤ ꯁꯤꯒꯨꯝꯕꯒꯤ ꯂꯣꯏ ꯇꯧꯔ ꯂꯩ ꯖꯔꯅꯦꯜꯒꯨꯝꯕ ꯁꯦꯝꯃꯒꯀꯣ
ꯅꯪ ꯂꯦꯞꯇꯣꯞ ꯂꯩꯕ꯭ꯔꯣ
ꯍꯣꯏ ꯗꯦꯛꯁꯇꯣꯞꯁꯨ ꯂꯩ ꯍꯣꯏ ꯂꯦꯞꯇꯣꯞ ꯂꯩ ꯂꯦꯞꯇꯣꯞ ꯂꯦꯞꯇꯣꯞ ꯑꯃꯕꯨꯗꯤ ꯌꯥꯈꯤꯗ꯭ꯔꯦ ꯍꯟꯗꯛ ꯈꯛ ꯅꯣꯛ ꯑꯥꯎꯠ ꯆꯠꯈ꯭ꯔꯦ ꯗꯦꯛꯁꯇꯣꯞ ꯃꯆꯥ ꯑꯃ ꯂꯩ ꯇꯦꯕ꯭ꯂꯦꯠ ꯃꯆꯥ ꯑꯃ ꯄꯥꯏꯔꯤ
ꯀꯔꯤ ꯇꯦꯕ꯭ꯂꯦꯠꯅꯣ
ꯑꯥꯁ ꯖꯎꯃꯤ ꯄꯦꯠ ꯁꯤꯁꯇꯨꯅꯦꯗ ꯐꯥꯗꯦꯗ
ꯑꯣ ꯖꯥꯎꯃꯤ ꯄꯦꯠ ꯁꯤꯛꯁ
ꯎꯝ
ꯀꯌꯥꯗ ꯂꯩꯒꯦ ꯅꯣ
ꯉꯥꯏꯍꯥꯛꯉꯩꯗꯣ ꯇ꯭ꯋꯦꯟꯇꯤ ꯐꯣꯔ ꯊꯥꯎꯖꯟ ꯇ꯭ꯋꯦꯟꯇꯤ ꯊ꯭ꯔꯤ ꯊꯥꯎꯖꯟꯒꯨꯝꯕꯗ ꯃꯥꯜꯂꯦ ꯉꯥꯏꯍꯥꯛꯉꯩ ꯄꯤꯔꯝꯕꯗꯣ ꯍꯧꯖꯤꯛꯀꯥꯟꯗꯤ ꯈꯔ ꯍꯣꯡꯊꯈ꯭ꯔꯕꯅꯦ
ꯑꯣ ꯅꯪꯒꯤꯗꯨ ꯑꯩꯠꯖꯤ ꯁꯤꯛꯁ ꯖꯤꯕꯤ ꯔꯥꯝꯒꯤꯔꯣ
ꯑꯩꯠ ꯖꯤꯕꯤ ꯍꯣꯏ ꯔꯦꯝ ꯎꯝ
ꯑꯁ ꯅꯪꯅ ꯖꯥꯎꯒꯤ ꯑꯩꯅ ꯋꯥꯟ ꯄ꯭ꯂꯁ ꯄꯦꯠ ꯋꯥꯟ ꯄ꯭ꯂꯁ ꯄꯦꯠ ꯁꯤꯛꯁ ꯄꯦꯠ ꯀꯩꯅꯣ ꯑꯃ ꯀꯕꯗꯣ ꯀꯥꯎ ꯈ꯭ꯔꯦꯅꯦ
ꯑꯥ ꯎꯝ ꯎꯝ
ꯅꯪꯒꯤ ꯏꯖꯎ ꯃꯤꯗꯨ ꯂꯩꯒꯗꯧꯕ ꯈꯤꯇꯪ ꯉꯥꯏꯕꯅꯦ
ꯑꯗꯣ ꯑꯩ ꯋꯥꯈꯜꯗ ꯁꯤ ꯌꯦꯡꯁꯦ ꯑꯥ ꯀꯩꯅꯣ ꯐꯗꯦꯗ ꯑꯩꯒꯤ ꯑꯩꯒꯤ ꯋꯥꯈꯜꯗꯗꯤꯀꯣ
ꯎꯝ
ꯀꯩꯅꯣ ꯄꯥꯏꯕ ꯀꯥꯟꯗ ꯑꯗꯨꯝ ꯈꯪꯉꯦꯕ ꯈꯔ ꯈꯔ ꯌꯥꯝ ꯄꯥꯏꯈꯠꯂꯛꯄ ꯀꯥꯟꯗꯀꯣ ꯃꯣꯏꯁꯦ ꯃꯣꯏꯒꯤ ꯏꯁ꯭ꯅꯦꯞ ꯗ꯭ꯔꯦꯒꯟꯒꯨꯝꯕ ꯋꯥꯡꯕ ꯁꯥꯕꯁꯦ ꯀꯩ ꯍꯥꯏꯅꯤ ꯃꯃꯤꯡ ꯈꯛꯇꯪꯒꯤ ꯏꯕꯤꯕꯅꯦꯕ ꯑꯁꯦꯡꯕ ꯍꯥꯏꯔꯗꯤ ꯍꯧꯖꯤꯛꯀꯤ ꯑꯩꯅ ꯄꯥꯏꯕ ꯈꯣꯏꯁꯤꯀꯣ ꯑꯗꯨꯒꯤ ꯈꯤꯇꯪ ꯐꯖꯕ ꯌꯧꯗꯦ ꯄꯥꯏꯔꯛꯄ ꯀꯥꯟꯗ ꯇꯧ ꯅꯪꯒꯤ ꯋꯥꯟ ꯄ꯭ꯂꯥꯁꯇꯤ ꯀꯃꯥꯏ ꯇꯋ
ꯋꯥꯟ ꯄ꯭ꯂꯁꯁꯨ ꯌꯧꯋꯦꯗ
ꯑꯦꯠ ꯖꯤꯕꯤꯗꯤ ꯀꯌꯥꯒꯨꯝꯕ ꯋꯥꯡꯕ
ꯑꯩꯒꯤ ꯑꯩꯠ ꯖꯤꯕꯤꯅꯦ ꯑꯩꯁꯨ ꯔꯦꯝꯗꯣ ꯑꯩꯠ ꯖꯤꯕꯤ ꯔꯦꯝꯅꯦꯕ
eight ꯒꯤ ꯕꯤ ꯀꯣ ꯑꯥꯏꯄꯦꯗꯀꯨꯝꯕ ꯑꯣꯏꯅ ꯄꯥꯏꯊꯒꯗꯧꯕ ꯖꯥꯠꯅꯦ
ꯅꯪꯒꯤꯗꯨ ꯀꯤꯕꯣꯔꯗꯁꯨ ꯂꯩꯕ꯭ꯔꯣ
ꯀꯤꯕꯣꯔꯠ ꯂꯩꯇꯦ ꯑꯩ ꯄꯥꯏꯔꯝꯃꯦꯕ ꯑꯩ ꯀꯤꯕꯣꯔꯠ ꯂꯩꯁꯤꯔꯥ ꯀꯥꯏꯅ ꯈꯜꯂꯝꯕꯅꯦ ꯑꯗꯨ ꯅꯨꯃꯤꯠ ꯈꯔ ꯄꯥꯏꯔꯒ ꯌꯦꯡꯒꯦꯅꯀꯣ ꯑꯗꯣ ꯑꯃꯨꯛ ꯀꯤꯕꯣꯔꯠꯀꯨꯝꯕ ꯂꯩꯕꯗꯣ ꯇꯟꯈ꯭ꯔꯕ ꯄꯣꯠ ꯆꯩꯗꯣ ꯈꯤꯇꯪ ꯀꯤꯕꯣꯔꯠ ꯃꯇꯥꯡ ꯂꯩꯅꯤꯉꯥꯏꯒꯤꯗꯣ ꯀꯥꯟꯅꯔꯛꯇꯕꯀꯣ ꯌꯥꯝ ꯀꯟꯅ ꯏꯁꯇꯥꯏꯂꯁꯁꯨ ꯂꯩꯒꯦꯅ ꯈꯜꯂꯝꯕꯅꯦ ꯃꯣꯏꯒꯤ ꯀꯩꯅꯣ ꯂꯤꯁꯤꯡ ꯃꯉꯥ ꯄꯤꯌꯦꯕ ꯑꯗꯨꯁꯨ ꯑꯩ ꯑꯩꯅ ꯂꯤꯁꯤꯡ ꯑꯅꯤ ꯄꯤꯕꯒꯤ ꯑꯃ ꯃꯥꯒꯤ ꯀꯝꯄꯅꯤꯒꯤ ꯅꯠꯇꯕ ꯇ꯭ꯔꯥꯏ ꯇꯧꯒꯦꯅ ꯂꯩꯅꯤꯉꯥꯏ ꯆꯦꯛ ꯇꯧꯕꯅꯦ ꯑꯗꯣ ꯐꯖꯅ ꯃꯥꯒꯤ ꯏꯁꯀ꯭ꯔꯤꯟꯗꯨꯒ ꯈꯤꯇꯪ ꯆꯥꯅꯕ ꯋꯥꯠꯂꯦꯕ ꯄꯥꯏꯕ ꯀꯥꯟꯗ ꯑꯗꯨꯒꯤ ꯃꯥꯒꯤ ꯑꯣꯔꯤꯖꯤꯅꯦꯜꯗꯣ ꯂꯤꯁꯤꯡ ꯃꯉꯥ ꯄꯤ ꯍꯥꯏꯕ ꯑꯗꯣ ꯃꯨꯟꯅ ꯈꯟꯕ ꯀꯥꯟꯗꯀꯣ ꯃꯉꯥ ꯊꯥꯗꯕꯗꯣ ꯄꯣꯠ ꯆꯩꯗꯨꯒ ꯆꯥꯟꯅꯕ ꯋꯥꯠꯄ
ꯆꯥꯟꯅꯗꯁꯅꯦ ꯪ
ꯄꯣꯠ ꯆꯩꯗꯨꯒꯥ ꯈꯔ ꯆꯥꯟꯅꯕ ꯋꯥꯠꯄ ꯑꯗꯨꯒꯤ ꯂꯩꯇ꯭ꯔꯦ ꯃꯈꯣꯟꯅꯤ ꯇꯥꯔꯤꯕ
ꯃꯈꯣꯟ ꯇꯥꯏꯌꯦꯗꯥ ꯇꯥꯏꯗ ꯌꯥꯝ ꯐꯖꯅ ꯇꯥꯏꯌꯦꯗ
ꯎꯨꯝ ꯑꯗꯨ ꯐꯣꯟꯗꯤ ꯀꯔꯤ ꯀꯔꯝꯕ ꯐꯣꯟ ꯄꯥꯏꯔꯤꯒꯦ?
ꯊꯥꯏꯅꯒꯤꯅꯤꯗ ꯑꯝ ꯑ ꯚꯤꯚꯣꯒꯤꯀꯣ
ꯎꯨꯝ
ꯑꯥ ꯋꯥꯏ ꯁꯦꯚꯦꯟꯇꯤ-ꯊ꯭ꯔꯤ ꯍꯥꯏꯕ꯭ꯔꯥ ꯑꯗꯨꯒꯨꯝꯕꯅꯤꯗ
ꯑꯣ
ꯍꯨꯝꯝ
ꯍꯥꯟꯅꯒꯤ ꯑꯈꯣꯏ ꯏꯟꯗꯁꯇ꯭ꯔꯤꯌꯦꯜ ꯚꯤꯖꯤꯠ ꯆꯠ ꯄꯥꯒꯤ ꯐꯣꯇꯣ ꯀꯩ-ꯀꯥ ꯌꯥꯎꯔꯤꯕ꯭ꯔꯣ ꯅꯪꯒꯤ ꯐꯣꯟꯗ
ꯚꯤꯚꯣ ꯋꯥꯏ ꯁꯦꯚꯦꯟꯇꯤ ꯊ꯭ꯔꯤ ꯄꯥꯏꯔꯤ
ꯍꯥꯟꯅ ꯑꯈꯣꯏ ꯏꯟꯗꯁꯇ꯭ꯔꯤꯌꯦꯜ ꯚꯤꯖꯤꯠ ꯆꯠꯄꯗꯣ
ꯎꯨꯝ
ꯑꯗꯨꯒꯤ ꯐꯣꯇꯣ ꯀꯩ-ꯀꯥ ꯃꯦꯃꯣꯔꯤ ꯐꯣꯇꯣ ꯀꯩ-ꯀꯥ ꯌꯥꯎꯔꯤꯕ꯭ꯔꯣ
ꯑꯩꯒꯤ ꯏꯟꯗꯁꯇ꯭ꯔꯤꯌꯦꯜ ꯚꯨꯖꯤꯠꯀꯤꯗꯨꯒ ꯑꯩꯒꯤ ꯂꯦꯞꯇꯣꯞ ꯑꯩꯒꯤ ꯂꯦꯞꯇꯣꯞꯇꯔ ꯌꯥꯎꯔꯝꯒꯗꯕꯗꯤ ꯃꯥꯜꯂꯤ ꯐꯣꯇꯣꯗꯤ ꯌꯥꯝ ꯂꯩꯗꯤ ꯂꯩꯈꯤꯕꯅꯤꯗ ꯑꯗꯨ ꯏꯟꯗꯁꯇ꯭ꯔꯤꯌꯦꯜ ꯚꯤꯖꯤꯠꯀꯤꯗꯤ ꯈꯤꯇꯪ ꯃꯁꯤꯡ ꯌꯥꯝ ꯗꯦ ꯑꯩꯈꯣꯏꯒꯤꯗꯨꯗꯤ ꯏꯟꯗꯁꯇ꯭ꯔꯤꯌꯦꯜ ꯕꯤꯖꯤꯠꯀꯤꯗꯨꯗꯤ ꯐꯠꯇ
ꯐꯣꯇꯣ ꯐꯣꯇꯣ ꯌꯥꯎꯔꯗꯤ ꯈꯤꯇꯪ ꯁꯤꯌꯥꯔ ꯇꯧꯕꯤꯔꯣ ꯗ ꯑꯩꯉꯣꯟꯗꯁꯨ
ꯎꯝ ꯌꯦꯡꯁꯤ ꯑꯩꯒꯤ ꯂꯦꯞꯇꯣꯞꯇꯣ ꯑꯗꯨꯗꯗꯤ ꯂꯣꯏ ꯌꯥꯎꯗꯤ ꯌꯥꯎꯒꯤꯕꯅꯤ ꯍꯟꯗꯛꯀꯥꯟ ꯂꯦꯞꯇꯣꯞ ꯌꯥꯗꯕꯒꯤ ꯑꯗꯨ ꯁꯦꯝꯃꯗꯤ ꯑꯩ ꯃꯅꯨꯡꯒꯤ ꯂꯣꯏ ꯂꯧꯊꯣꯛꯀꯅꯤ ꯑꯗꯨꯕꯨꯗꯤ
ꯆꯥꯛ ꯆꯥꯔꯕꯣ ꯎꯨꯍꯍ
ꯑꯗꯨ ꯁꯦꯜ ꯂꯧꯊꯣꯛꯑꯗꯤ ꯊꯥꯕꯤꯒꯦ
ꯑꯩꯈꯣꯏ ꯐꯦꯌꯥꯔꯋꯦꯜ ꯇꯧꯕ ꯅꯨꯃꯤꯠꯇꯣ ꯑꯩꯈꯣꯏꯒꯤ ꯑꯩꯈꯣꯏꯒꯤ ꯕꯦꯠꯁꯀꯤ ꯐꯤꯌꯥꯔꯋꯦꯜ ꯇꯧꯕ ꯅꯨꯃꯤꯠꯇꯣ
ꯎꯨꯝ
ꯑꯗꯨꯒꯤ ꯐꯣꯇꯣ ꯒꯨꯝꯕꯁꯨ ꯌꯥꯎꯕ꯭ꯔꯣ
ꯑꯗꯨ ꯈꯪꯗꯦꯅꯦ ꯑꯩ ꯁꯤꯌꯣꯔ ꯑꯣꯏꯗ꯭ꯔꯦ ꯑꯗꯨꯃꯛꯇꯤ
ꯐꯣꯇꯣꯁꯨ ꯂꯣꯏ ꯃꯥꯡꯈ꯭ꯔꯦꯅꯦ ꯑꯗꯨꯗꯤ ꯅꯣꯏꯒꯤ ꯐꯤꯌꯥꯋꯦꯜ ꯇꯧꯕ ꯅꯨꯃꯤꯠ ꯇꯣ
ꯎꯨꯝ
ꯑꯗꯨꯗ ꯅꯣꯏꯒꯤ ꯖꯨꯅꯤꯌꯔꯁꯤꯡꯅ ꯇꯧꯕꯤꯔꯝꯒꯅꯦꯕ ꯅꯠꯇ꯭ꯔꯥ
ꯍꯨꯝꯍ
ꯀꯅꯥꯅꯣ ꯐꯣꯟ ꯂ ꯄꯗꯣ
ꯑ ꯉꯥꯏꯈꯣꯀꯣ ꯑꯗꯨꯝ ꯄꯥꯏꯀꯣ ꯑꯗꯨꯝ ꯄꯥꯏꯕꯤꯌꯨ ꯑꯍ ꯑꯩꯈꯣꯏ ꯐꯦꯌꯥꯔꯋꯦꯜ ꯇꯧꯈꯤꯕꯒꯤ ꯍꯣꯏ ꯈꯪꯗꯦꯅꯦ ꯑꯗꯨꯁꯤꯡ ꯐꯣꯇꯣꯁꯤꯡꯗꯣ ꯁꯤꯌꯣꯔꯗꯤ ꯑꯣꯏꯗ꯭ꯔꯦ
ꯑꯩꯈꯣꯏꯅ ꯅꯣꯏ ꯐꯦꯌꯥꯔꯋꯦꯜꯍ ꯇꯧꯕ ꯅꯣꯏꯒꯤ ꯐꯦꯌꯥꯔꯋꯦꯜ ꯇꯧꯕꯒꯤ ꯍꯥꯏꯕ
ꯑꯩꯈꯣꯏꯒꯤ ꯐꯦꯌꯥꯔꯋꯦꯜ ꯇꯣꯛꯈꯤꯕ ꯈꯪꯗꯦ ꯑꯗꯨꯁꯤꯡꯗꯣ ꯂꯩꯗꯤ ꯂꯩꯔꯝꯒꯅꯤꯗ ꯂꯩ ꯐꯝ ꯊꯣꯛꯏꯗ ꯑꯈꯣꯏꯒꯤꯗꯤ ꯎꯨꯝ ꯐꯣꯇꯣ ꯑꯩꯈꯣꯏꯒꯤ ꯄꯦꯖꯇꯁꯦ ꯂꯩꯈꯤꯕꯁꯤꯡꯗꯣ ꯂꯣꯏ ꯑꯩꯅ ꯑꯩꯒꯤ ꯂꯦꯞꯇꯣꯞꯇꯤ ꯂꯣꯏ ꯍꯥꯞꯇꯤ ꯍꯥꯞꯄꯅꯦꯕ
ꯑꯣ
ꯑꯗꯩ ꯂꯩꯐꯝ ꯂꯣꯏ ꯊꯣꯛꯏꯗ ꯑꯩꯈꯣꯏꯅ ꯒ꯭ꯔꯦꯖꯨꯋꯌꯦꯁꯟ ꯇꯧꯕ ꯀꯥꯟꯗ ꯀꯥꯞꯂꯝꯝꯕꯁꯤꯡꯗꯣ ꯂꯣꯏ ꯈꯣꯝꯖꯤꯜꯂꯝꯕꯁꯤꯡꯗꯣ ꯐꯣꯇꯣꯒ ꯚꯤꯗꯤꯑꯣ ꯑꯁ ꯑꯩꯒꯤ ꯑ ꯐꯣꯇꯣ ꯈꯇꯪꯗꯁꯨ ꯂꯤꯁꯤꯡ ꯃꯔꯤꯒꯨꯝꯕ ꯂꯩꯕ ꯋꯥꯅꯤꯅ
ꯑ ꯃꯅꯦ ꯅ ꯐꯠꯇ
ꯎ ꯑꯩꯈꯣꯏꯒꯤ ꯕꯦꯠꯁꯤꯗꯤ ꯀꯩꯅꯣ ꯎ ꯀꯨꯀꯤꯁꯨ ꯌꯥꯝ ꯂꯩꯔꯝꯃꯦꯅ ꯑꯗꯨ ꯃꯇꯝꯗ ꯐꯖꯅ ꯄꯨꯜꯂꯝꯕꯒꯤꯀꯣ